ꯀꯅꯥꯅꯅꯦ
ꯑꯏꯕꯨꯣ ꯈꯪꯗꯕꯔ
ꯈꯪꯗ꯭ꯔꯦ ꯑꯩ ꯑꯩ ꯁꯥꯃꯟꯕꯒꯤ ꯈꯪꯗ꯭ꯔꯦ
ꯀꯔꯤ ꯇꯧꯕ꯭ꯔꯣ
ꯑꯦ ꯆꯠꯊꯣꯛ ꯆꯠꯁꯤꯟ ꯇꯧꯔꯤꯌꯦꯦ ꯁꯥꯕꯒꯤ
ꯅꯪ ꯣꯛꯒꯗꯥꯗꯤ ꯂꯏꯕ꯭ꯔꯅꯦ
ꯑꯩꯗꯤ ꯅꯝꯗꯨꯟꯌꯦꯦ
ꯅꯨꯡꯉꯥꯏꯕ꯭ꯔꯣ
ꯉꯑꯦ ꯁꯥꯕꯒꯤꯌꯥꯅꯣꯉꯌꯦꯦ ꯅꯣꯏꯗꯤ ꯂꯣꯏꯔꯕꯣ ꯖꯣꯕ ꯀꯥꯔꯠ ꯆꯠꯄ
ꯂꯣꯏꯈ꯭ꯔꯦ
ꯑꯣ ꯀꯩꯗꯧꯔꯤꯒꯦ ꯍꯧꯖꯤꯛꯇꯤ
ꯁꯨꯝ ꯐꯝꯕꯅꯤꯅ ꯌꯥꯝ ꯁꯥꯔꯕꯒꯤ
ꯌꯨꯝꯗꯔꯣ
ꯌꯝ ꯅꯅꯦ
ꯌꯨꯝꯗꯗꯤ ꯈꯔꯗꯤ ꯏꯪꯉꯝꯒꯅꯤꯗ
ꯋꯥꯏ ꯁꯤꯠꯀꯦ ꯇꯥꯎꯕꯅꯤ ꯇꯟꯕꯒꯤ ꯐꯝꯕꯅꯤ
ꯍꯥ ꯅꯣꯡꯗꯤ ꯇ꯭ꯗꯣ
ꯅꯣꯡ ꯍꯧꯖꯤꯛꯇꯤ ꯇꯥꯗꯦ ꯉꯁꯥꯏ ꯄꯨꯡ ꯀꯌꯥ ꯇꯔꯥ ꯈꯪꯕꯦ
ꯈꯣꯏꯗꯤ ꯌꯥꯝ ꯁꯥꯏꯌꯦ
ꯅꯣꯏ ꯚꯣꯀꯔꯤ ꯍꯦꯟꯖꯥꯡ ꯆꯥꯔꯒ ꯍꯤꯡꯕ꯭ꯔꯅꯤ ꯍꯧꯖꯤꯛꯀꯥꯟ
ꯑꯁ ꯀꯗꯥꯏꯗꯤ ꯍꯤꯟꯖꯥꯡꯗꯨꯅꯦ ꯆꯥꯅꯤꯡꯉꯥꯏ ꯂꯩꯇ꯭ꯔꯤꯁꯦ
ꯑꯩꯈꯣꯏꯗ ꯌꯦꯟꯗꯦꯝ ꯂꯩꯌꯦ
ꯑꯦꯁ
ꯌꯦꯟꯗꯦꯝ ꯂꯩꯌꯦ
ꯍꯤꯗꯦꯝ ꯍꯥꯥꯎꯕ ꯍꯤꯡꯗꯦꯝ ꯁꯥꯔꯣ ꯅꯣꯏꯗꯤ ꯁꯤꯡꯖꯨ ꯆꯥꯗ꯭ꯔꯣꯕ
ꯖꯤ ꯀꯥꯟꯁ ꯌꯥꯗꯅꯦꯦ
ꯀꯩꯗꯧꯔꯒꯦ ꯍꯧꯖꯤꯛꯀꯥꯟ ꯆꯥꯗ꯭ꯔꯤꯁꯦ
ꯑꯩꯈꯣꯏ ꯏꯃꯥꯟꯅꯕꯤꯁꯤꯡꯁꯨ ꯄꯨꯟꯕ ꯃꯇꯝ ꯂꯩꯇꯦꯗ
ꯂꯩꯔꯝꯒꯅꯤꯗ ꯅꯣꯏꯅ ꯆꯠ ꯊꯇꯨꯄꯒꯤ ꯑꯣꯏꯔꯝꯒꯅꯤ
ꯈꯔꯥ ꯅ ꯑꯦꯛꯖꯥꯝ ꯆꯠꯂꯤ
ꯁꯟꯗꯦꯗꯤ ꯑꯗꯨꯝ ꯐ꯭ꯔꯤ ꯑꯣꯏꯔꯦꯗꯅ
ꯁꯟꯗꯦꯗꯗꯤ ꯄꯨꯣꯜꯂꯦ ꯑꯗꯨ ꯁꯤꯡꯖꯨꯗꯤ ꯆꯥꯔꯦ
ꯎꯝ ꯑꯩ ꯁꯥꯍꯟꯕꯒꯤ ꯋꯥ ꯉꯥꯡꯕ ꯐꯥꯎ ꯌꯥꯝ ꯇꯜꯂꯒ ꯂꯩꯔꯤꯅꯦ ꯍꯧꯖꯤꯛ
ꯂꯅꯥꯀꯅꯥꯜ ꯏꯕ꯭ꯔꯣ
ꯑꯁ ꯂꯣꯏꯅ ꯂꯑꯌꯦ ꯂꯩꯕꯁꯤꯡ ꯂꯣꯏꯗ ꯂꯩ
ꯋꯥ ꯑ ꯉꯥꯡꯕ ꯇꯂꯗꯤ ꯁꯁꯑꯣ
ꯁꯛꯄ ꯍꯧꯔꯅꯤ ꯈꯔ ꯂꯩꯔꯗꯤ ꯌꯥꯝ ꯁꯥꯏꯌꯦꯦ ꯃꯩ ꯂꯥꯛꯇꯕꯒꯤꯀꯣ
ꯎꯁ ꯅꯣꯏꯗ ꯃꯩ ꯂꯥꯛꯇꯕꯔꯅꯦ
ꯑꯗꯨꯅꯦ ꯃꯩ ꯂꯥꯛꯇꯦ
ꯍꯣꯏꯗꯗꯤ ꯑꯁ ꯌꯥꯝ ꯏꯁꯃꯥꯔꯠ ꯑꯣꯏꯅ ꯂꯥꯛꯑꯦ
ꯑꯩꯈꯣꯏꯗ ꯂꯥꯛꯇꯕꯒꯤ ꯌꯥꯝ ꯇꯜꯂꯒ ꯂꯩꯔꯤꯅꯦ
ꯅꯨꯡꯗꯥꯡꯒꯗꯤ ꯂꯥꯛꯄ꯭ꯔꯣ
ꯅꯨꯡꯗꯥꯗ ꯂꯥꯛꯑꯦ ꯉꯔꯥꯡ ꯑꯦ ꯉꯁꯥꯏ ꯑꯌꯨꯛꯇꯨꯒꯤ ꯃꯨꯠꯈꯤꯕꯗꯣ ꯑꯁ
ꯑꯩꯈꯣꯏꯁꯨ ꯑꯌꯨꯛꯇ ꯃꯨꯠꯂꯦ ꯑꯗꯨꯣ ꯍꯥ ꯃꯛꯃꯨꯈ ꯔꯦ ꯂꯄꯅꯤꯦ
ꯑꯩꯒ ꯀꯣꯜ ꯇꯧꯕꯒꯤ ꯄꯥꯟꯕ ꯑꯣꯏꯔ
ꯎꯝ ꯑꯣꯏꯔ ꯌꯥꯝꯝꯅꯤ ꯁꯣꯏꯗ꯭ꯔꯦ ꯍ ꯌ ꯁꯥ
ꯁꯥꯕꯅ ꯁꯥꯕꯅ ꯀꯩꯗꯁꯦ ꯈꯥꯎꯟꯔꯤ
ꯅꯣꯏꯣꯏ ꯈꯔ ꯏ ꯌꯥꯝꯝꯒꯦ ꯗꯂꯨꯣꯡ ꯂꯩ
ꯀꯗꯥꯏꯔꯤꯒꯣꯗꯣ ꯈꯨꯟꯗꯅ ꯏꯪꯉꯦ ꯈꯨꯟꯗꯅ ꯈꯨꯟꯗꯗꯤ ꯅꯨꯡꯁꯤꯠ ꯑꯗꯨꯝ ꯂꯥꯛꯑꯦꯗꯅ ꯅꯨꯡꯁꯤꯠ ꯂꯥꯛꯄꯅꯤꯅ ꯑꯗꯨꯝ ꯏꯪꯉꯦꯕ ꯁꯤꯗꯗꯤ ꯅꯨꯡꯁꯤꯠꯁꯨ ꯂꯥꯛꯇꯦ
ꯄꯨꯂꯁ ꯊ꯭ꯔꯣ
ꯑ ꯍ ꯀ꯭ꯂꯥꯁꯇ꯭ꯔꯦ ꯀ꯭ꯂꯥꯁ ꯂꯩꯥꯏꯇ꯭ꯔꯦ ꯍꯀꯤ
ꯅꯥ ꯅꯨꯄꯤꯗꯤ
ꯂꯩꯌꯦ ꯃꯥꯁꯨ ꯁꯨꯇꯤ ꯄꯤꯕꯒꯤꯀꯣ ꯍꯟꯗꯛ ꯑ ꯐꯣꯟꯁꯨ ꯌꯦꯡꯃꯟꯕꯒꯤ ꯋꯥꯔꯦ
ꯃꯤ ꯅꯅꯥꯠꯇ꯭ꯔꯣ
ꯅꯥꯗꯗ
ꯑꯁ ꯑꯩꯗꯤ ꯌꯥꯗ꯭ꯔꯦ
ꯀꯩꯀꯩ ꯌꯦꯟꯁꯥꯡ ꯆꯥꯔꯦ ꯉꯁꯤꯗꯤ
ꯑꯦꯣꯏ ꯑꯜꯂꯨꯕ ꯕꯤꯤꯟꯁꯇꯥ
ꯍꯑꯣꯏꯅꯦ ꯑꯩꯈꯣꯏꯗꯤ ꯗꯥꯒ ꯈꯥꯃꯦꯟꯒ ꯌꯦꯔꯨꯝꯒ ꯀꯩꯀꯩꯅꯣ ꯂꯣꯏꯅ ꯌꯥꯎꯔꯦ
ꯑꯦꯁ ꯒꯃꯦꯒ ꯍꯣꯝꯁꯗꯤ ꯃ
ꯆꯪꯗꯦ ꯁꯥꯃꯟꯕꯒꯤꯀꯣ ꯆꯥꯛ ꯆꯥꯗ꯭ꯔꯤꯉꯩꯗꯨꯒꯤ ꯃꯩ ꯃꯨꯠꯈ꯭ꯔꯕꯅꯦꯕ
ꯍꯧꯁꯨ ꯀꯥꯟꯅ ꯌꯥꯝ ꯑꯦꯔꯤꯒꯂꯥ ꯎꯍ ꯇꯔꯤꯔ
ꯈꯪꯗꯦ ꯁꯤꯗ ꯃꯩ ꯂꯥꯛꯇꯦ
ꯉꯔꯥꯡꯁꯨ ꯃꯨꯜꯂꯒ ꯑꯃꯨꯂꯛꯄ ꯃꯥ ꯃꯔꯤ ꯃꯉꯥꯔ ꯑꯣꯏꯔꯝꯅꯤ ꯏ ꯃꯥꯏ ꯃꯛꯇꯅꯤ
ꯑꯣ ꯑꯩꯁꯨ ꯃꯊꯪ ꯊꯥꯗꯤ ꯌꯨꯝ ꯂꯥꯛꯑꯅꯤ ꯂꯧ ꯆꯠꯅꯕ
ꯏ ꯈꯔ ꯖꯤꯜꯂꯥꯎꯂꯤꯕ ꯍꯧꯈ꯭ꯔꯦ
ꯑꯣ ꯑꯩꯈꯣꯏꯗꯤ ꯂꯣꯏꯈ꯭ꯔꯕꯅꯦ
ꯂꯗ꯭ꯔꯣ
ꯇꯧꯗꯦ ꯑꯗꯨ ꯇꯧꯗꯦ ꯁꯝꯕꯗꯣ ꯇꯧꯕꯅꯤ
ꯃꯥꯔꯅꯤ
ꯎꯝ ꯌꯥꯝ ꯁꯥꯔꯦ ꯑꯩꯁꯦ ꯎꯝ ꯃꯣꯏꯗꯤ ꯁꯥꯥꯟꯗꯕꯒꯤ ꯂꯩꯔꯝꯃꯅꯤ
ꯑꯩꯣꯏꯅꯦ ꯈꯔ ꯏꯪꯖꯃꯅꯤ ꯅꯣꯏꯗꯒꯤ ꯆꯤꯡꯗ ꯂꯩꯕꯅꯤꯅ ꯆꯥꯛ ꯊꯣꯡꯕ꯭ꯔꯣ
ꯀꯩꯕ
ꯆꯄ꯭ꯔꯣ
ꯊꯑꯣꯡꯒꯦꯗ ꯍꯧꯖꯤꯛꯄꯨ ꯆꯥꯛ ꯊꯣꯡꯕ ꯃꯇꯝꯅꯦ
ꯍꯣꯏ ꯑꯗꯨꯗꯤ ꯀꯟꯅ ꯊꯣꯡꯅꯩ
ꯑꯁ ꯍꯧꯖꯤꯛꯄꯣ
ꯎꯝ
ꯊꯣꯡꯉꯦ ꯍꯥꯏꯔꯗꯤ ꯁꯥꯗ꯭ꯔꯣ ꯆꯥꯛ ꯊꯣꯡꯉꯩꯁꯦ
ꯑꯩ ꯊꯣꯡꯒꯦ ꯏꯃꯥ ꯊꯣꯡꯉꯦ ꯉꯁꯤ
ꯑꯣ ꯒꯦꯁꯇꯔꯣ ꯃꯩꯗꯔꯣ
ꯃꯥꯏꯗꯤꯅꯦꯒꯦꯁꯂꯣ ꯈꯔꯦ
ꯑꯁ ꯌꯥꯝ ꯁꯥꯔꯤꯉꯩꯗꯪ ꯇꯞꯅ ꯊꯣꯡꯕ ꯌꯥꯗ꯭ꯔꯣ ꯍꯥꯏꯌꯣ
ꯒꯦꯁ ꯐꯪꯗ꯭ꯔꯦ
ꯁꯥꯥꯕꯅ ꯁꯥꯥꯕꯅ
ꯅꯣꯏꯗꯤ ꯁꯔ ꯆꯨꯒꯦꯁꯦ ꯊꯣꯡꯉꯤꯅ ꯅꯨꯡꯉꯥꯏꯅ
ꯑꯦ ꯒꯤꯁ ꯊꯣꯡꯉꯁꯨ ꯒꯁꯇ ꯊꯣꯡꯕꯁꯨ ꯑꯗꯨꯝ ꯁꯥꯏꯌꯦꯅꯦ
ꯅꯝꯗꯤꯂꯣꯡꯗ ꯊꯦꯝꯄꯨꯁꯨ ꯂꯩꯌꯦꯀꯣ
ꯂꯩꯌꯦ ꯎꯝ ꯊꯦꯡꯅꯗꯦꯗ ꯃꯔꯛ ꯃꯔꯛꯇ ꯃꯥꯅꯤ
ꯅꯥꯥꯛꯄ꯭ꯔꯣ
ꯉꯛꯇꯤ ꯅꯛꯑꯦ ꯑꯗꯣ ꯑꯁ ꯁꯪꯗꯦ ꯍꯥꯏ ꯁꯪꯗꯦ
ꯑ ꯀꯔꯤꯔꯤ ꯇꯎ꯭ꯔꯥ
ꯑꯗꯨꯝ ꯑꯉꯥꯡꯁꯤꯡꯒ ꯂꯩꯕ ꯃꯥꯜꯂꯦ
ꯍ ꯀꯔꯤꯅꯝꯇꯔ ꯀꯣ ꯇꯔꯣꯏ ꯌ ꯂ ꯑꯣ ꯍꯥꯏꯣ ꯂꯥꯛꯥꯛꯇꯦ
ꯃꯔ
ꯆꯦꯝꯄꯔꯤ
ꯊꯕꯛ ꯁꯨꯗ꯭ꯔꯦ ꯍꯥꯏꯔꯕꯣ
ꯁꯧꯗꯤꯦ ꯍꯥꯏꯥꯏ ꯈꯪ ꯁꯧꯗꯕꯨ ꯃꯅꯗ ꯊꯥ ꯑꯃ ꯑꯣꯏꯔꯝꯅꯤꯗ ꯐꯜ ꯂꯒ ꯇꯣ
ꯑꯣ ꯃꯥ ꯑꯄꯦꯛꯁꯇ ꯂꯩꯕꯗꯣ ꯑꯗꯨꯣ ꯇꯣꯛꯈ꯭ꯔꯕꯣ ꯂꯩꯗ꯭ꯔꯕꯣ
ꯃꯥꯒꯤ ꯍꯪꯒꯦ ꯃꯥ ꯃꯥꯒꯤ ꯄꯣꯠꯆꯩꯁꯤꯡꯗꯤ ꯊꯝꯂꯝꯒꯅꯤꯍꯦ ꯕꯦꯛꯇ
ꯎꯝ
ꯊꯕꯛ ꯁꯨꯗꯕ ꯃꯥꯜꯂꯦꯗ
ꯍꯥꯥ
ꯊꯕꯛ ꯁꯨꯕ ꯇꯣꯛꯄ ꯃꯥꯜꯂꯦꯕ
ꯑꯣ ꯑꯗꯨ ꯑꯣꯏꯔꯝꯒꯅꯤ ꯑꯁꯤꯗ ꯑꯗꯨꯝ ꯂꯩꯌꯦꯕ ꯃꯥꯁꯦ
ꯌꯨꯝꯗ ꯂꯥꯛꯑꯣ ꯑꯩꯅ ꯍꯥꯏꯕ ꯃꯥ ꯂꯥꯛꯇꯕꯅꯤꯗ
ꯎꯝ ꯑ ꯌꯨꯝꯗ ꯂꯩꯕꯅ ꯐꯔꯦ ꯅꯠꯇ꯭ꯔꯣ
ꯎꯝ
ꯌꯨꯝꯗꯁꯨ ꯑꯗꯨꯝ ꯊꯕꯛ ꯂꯩꯕꯅꯤꯅ ꯑꯂꯩ ꯑꯂꯩꯕ ꯊꯕꯛꯇꯣ ꯑꯗꯨꯝ ꯇꯧꯔ ꯂꯩ ꯂꯩ ꯌꯥꯏꯑꯦꯕ
ꯂꯩꯥꯏꯅ ꯇꯟꯕ ꯃꯥꯂꯦ ꯃꯥꯂ ꯁꯥꯏ
ꯁꯃꯟꯕꯒꯤ ꯌꯥꯗ꯭ꯔꯦ
ꯅꯦꯛꯁ ꯃꯟꯗ ꯂꯥꯛꯀꯦ ꯍꯥꯏꯕ꯭ꯔꯣ ꯅꯪ
ꯑ ꯍꯣꯏ ꯃꯊꯪ ꯊꯥꯗ ꯂꯥꯛꯀꯦ
ꯑꯗꯨꯗ ꯀꯩꯗꯧꯉꯥꯏ ꯍꯟꯗꯣꯏꯕ
ꯃꯊꯪ ꯊꯥ ꯂꯣꯏꯔꯀꯥꯟꯗ ꯍꯟꯈ꯭ꯔꯦ ꯍꯟꯒꯅꯤ ꯑꯃꯨꯛ ꯃꯊꯪꯗ ꯊꯥꯗ ꯍꯥꯏꯕꯕꯨ ꯁꯚꯦꯟꯇꯤꯟ ꯑꯩꯠꯇꯤꯟ ꯅꯥꯏꯟꯇꯤꯟ ꯇ꯭ꯋꯦꯟꯇꯤꯒꯨꯝꯕꯗ ꯂꯥꯛꯀꯅꯤ
ꯨꯀꯨꯝ ꯀꯥꯎꯔꯗꯤ ꯀꯗꯥꯏꯗ ꯂꯩꯕ꯭ꯔꯣ
ꯁꯤꯗ
ꯎ ꯅꯣꯏ ꯔꯦꯜ ꯆꯞ ꯃꯥꯟꯅꯕꯔꯅꯦ
ꯎꯝ ꯁꯥꯃꯟꯕꯒꯤ ꯑꯁ ꯋꯥ ꯉꯥꯡꯕ ꯐꯥꯎ ꯇꯜꯂꯒ ꯂꯩꯔꯦꯅꯦ ꯑꯩꯈꯣꯏꯁꯦ ꯌꯥꯝ ꯁꯥꯏꯌꯦꯕ ꯁꯥꯕꯁꯦ ꯃꯔꯥꯡ ꯀꯥꯥꯏꯅ ꯁꯥꯏꯌꯦ
ꯍꯌꯦꯡ ꯍꯌꯦꯡꯁꯨ ꯍꯌꯦꯡꯁꯨ ꯀꯂꯥꯁ ꯆꯠꯇꯣꯏꯔꯣ ꯅꯣꯏ
ꯈꯪꯉꯤꯅꯦ ꯃꯤ ꯈꯔ ꯅ ꯅꯜ ꯂꯤꯡꯕ ꯆꯁꯤ ꯍꯥꯏ ꯑꯁ ꯈꯪꯗꯦ
ꯎ ꯄꯩꯁꯥꯒꯤꯔꯥ ꯅꯠꯇ꯭ꯔꯒ
ꯈꯪꯒꯦ ꯑꯩꯅ ꯀꯜꯂꯦ ꯍꯥꯏꯕ
ꯎꯝ ꯅꯣꯡꯁꯥ ꯃꯔꯛꯁꯤꯗ ꯆꯠꯄꯁꯨ
ꯅꯨꯡꯁꯥꯗꯤ ꯊꯣꯛꯇꯕ ꯁꯥꯕꯗꯤ ꯎ
ꯁꯥꯕꯗꯤ ꯁꯥꯕ ꯑꯁ ꯀꯗꯥꯏꯗꯒꯤꯦ ꯂꯩꯕ ꯉꯝꯗꯦ ꯑꯗꯩ ꯋꯥ ꯉꯝꯗꯦ ꯌꯥꯝ
ꯌꯥꯝꯦꯝꯁ ꯑꯦ ꯌꯥꯝꯦꯝ ꯁꯏ
ꯀꯩ ꯇꯧꯔꯗꯤ ꯐꯥꯗꯣꯏꯅꯣ ꯍꯣꯏ ꯇꯧꯔꯛꯑꯣ ꯂꯣꯏꯕ ꯍꯣꯔꯦꯟꯗꯤ ꯑꯍꯨꯝꯂꯛ ꯇꯧꯔꯛꯑꯣ ꯀꯣ
ꯍꯥꯥ
ꯍꯣꯔꯦꯟꯗꯤ ꯑꯍꯨꯝꯂꯛ ꯇꯧꯔꯛꯑꯣꯕ
ꯑ ꯇꯧꯒꯦ ꯇꯧꯒꯦ
ꯈꯔ ꯀꯨꯏꯅ ꯇꯦ ꯋꯥꯔꯤꯔꯤ ꯁꯥꯠ ꯑꯗꯨꯁꯨ ꯀꯨꯏꯔꯦꯕ
ꯎꯝ
ꯍꯣꯏ ꯍꯣꯏ ꯐꯔꯦ ꯐꯔꯦ ꯑꯗꯨꯗꯤ
ꯑ ꯐꯔꯦ ꯍꯔ ꯍꯣꯔꯦꯅ ꯑꯃꯨꯛ ꯇꯧꯔꯛꯀꯦ
ꯌꯥꯝ ꯅꯨꯡꯉꯥꯏꯔꯦ